ꯊꯁ
ꯀꯩ ꯄꯥꯁ꯭ꯔꯤꯅ
ꯀꯔꯤ ꯀꯔꯤ ꯅꯦꯝ ꯊꯣ
ꯈꯪꯗꯦ ꯀꯩ ꯀꯃꯥꯏꯅ ꯊꯣꯛꯂꯛꯀꯦ
ꯀꯔꯤꯅꯣ ꯃꯤꯡ ꯑꯣꯏꯅ ꯆꯥꯡꯅ ꯊꯣꯛꯑꯦ
ꯆꯅꯅꯨꯡꯒ ꯌꯥꯎꯕꯔ ꯆ
ꯌꯥꯋꯦ
ꯅꯪ ꯅꯪꯁꯨ ꯊꯣꯛꯑꯦ ꯍꯣꯏꯗꯣꯝ ꯄ꯭ꯔꯁꯥꯟꯇ ꯁꯤꯡ ꯍꯥꯏꯔ
ꯀ꯭ꯔꯤꯅꯦꯆꯔꯁꯤꯒ
ꯈꯪꯉꯌꯦ ꯃꯈꯣꯟꯁꯦ ꯌꯥꯝ ꯐꯂꯗ꯭ꯔꯥ ꯃꯣꯏꯒꯤ ꯁꯤ ꯐꯣꯟꯁꯤ ꯁꯋꯤꯠꯀ ꯑꯣꯏꯍꯟꯕꯒꯤ ꯇꯥꯏꯞꯇ ꯑꯃ ꯇꯧꯕꯅꯦ ꯍꯥꯏ ꯅꯪ ꯕꯣꯜꯗ ꯌꯦꯡꯗꯣꯏꯔꯥ
ꯑꯦꯡꯇꯅꯤ
ꯕꯦꯠ ꯇꯧꯕ꯭ꯔꯥ ꯕꯦꯠ ꯇꯧꯕ꯭ꯔꯥ
ꯇꯧꯗꯦꯗ ꯄꯩꯁꯥ ꯂꯩꯁꯨ ꯂꯩꯇꯅ ꯀꯔꯥꯏꯗꯕꯦꯅꯣ ꯅꯥꯕꯒꯤ ꯍꯤꯗꯥꯛꯐꯥꯎ ꯂꯩꯅꯕ ꯄꯩꯁꯥ ꯂꯩꯇ ꯑꯗꯨꯝ ꯆꯥꯗꯗ ꯁꯤꯗꯩꯁꯤꯗ ꯑꯣꯔ ꯑꯦ ꯕꯥꯎꯗꯔꯗꯨꯣ ꯂꯩꯔꯒ ꯊꯤꯠꯂꯒ ꯊꯛꯑꯒ ꯍꯥꯡꯉꯦ
ꯅꯠꯇꯦꯕ ꯅꯪ ꯑꯗꯨ ꯀꯩꯔꯤꯅꯣ ꯍꯥꯏꯕꯅꯤꯗ ꯐꯖꯅ ꯑꯗꯨꯝ ꯍꯥꯟꯅꯗꯒꯤ ꯀꯩꯅꯣ ꯇꯧꯔꯦ ꯍꯥꯏꯔꯦ ꯅꯥꯕꯗꯣ ꯍꯥꯟꯅ ꯌꯦꯡꯉꯒ ꯃꯔꯨꯞ ꯍꯟꯊꯪ ꯃꯊꯪ ꯃꯔꯨꯞ ꯐꯪꯗꯣꯏ ꯅꯠꯇ꯭ꯔꯣ ꯐꯖꯅ ꯑꯝꯇ ꯌꯦꯡꯊꯣꯛꯑꯣ
ꯏꯊꯪ ꯃꯔꯨꯞ ꯕꯒꯥꯟꯗ ꯇꯦꯁ ꯇꯧꯔꯨꯗꯣꯏꯅꯦ
ꯍꯣꯏ ꯑꯝꯇ ꯐꯖꯅ ꯇꯧꯊꯣꯛꯑꯣ ꯑꯩꯗꯤ ꯀꯤꯖꯩ ꯌꯥꯕ ꯍꯥꯏꯗꯤ ꯑꯩꯈꯣꯏꯅ ꯆꯥꯔꯤꯕ ꯊꯛꯏꯕ ꯆꯤꯟꯖꯥꯛꯁꯤꯅ ꯇꯧꯔꯒ ꯍꯦꯛꯇ ꯆꯍꯤ ꯇ꯭ꯋꯦꯟꯇꯤ ꯐꯥꯏꯚ ꯇ꯭ꯋꯦꯟꯇꯤ ꯑꯩꯠꯇꯒ ꯀꯩꯅꯣ ꯗ꯭ꯔꯃꯥꯥꯁꯦ ꯌꯦꯡꯕꯅꯤꯅ ꯈꯟꯖꯦ ꯍꯦꯛꯇ ꯐꯅ ꯈꯟꯖꯦ
ꯎꯝ ꯏꯆꯦ ꯑꯩ ꯁꯤ ꯇꯧꯔꯄꯅꯤ ꯁꯦ ꯑꯩꯅ ꯅꯥꯔ ꯌꯦꯛꯂꯛꯑ ꯀꯥꯟꯁꯤꯗ ꯑꯩꯒꯤ ꯃꯇꯦꯡ ꯐꯪꯕꯤꯅꯕꯁꯦ ꯀꯅꯥꯝꯇ ꯂꯩꯇꯕ
ꯀꯔꯤ ꯀꯔꯤ ꯃꯇꯦꯡ ꯄꯥꯡꯈ꯭ꯕꯅꯣ
ꯇꯦꯗ ꯂꯣꯏꯃꯛ ꯍꯥꯏꯔꯛꯄ
ꯂꯩ ꯇꯕꯗꯨ ꯑꯖꯥ ꯑꯣꯏ
ꯂꯩꯇꯦ ꯂꯩꯇꯦ ꯄ꯭ꯔꯇꯥ ꯐꯪꯉꯦ ꯂꯩꯇꯦ ꯅꯪ ꯐꯪꯉꯦ ꯂꯩꯇꯦ ꯑꯗꯩꯗꯤ ꯑꯩꯅ ꯍꯪꯅꯤꯡꯗ ꯍꯪꯅꯤꯡꯗ ꯆꯤꯡꯈꯩꯗ ꯍꯪꯉꯦ
ꯂꯩ ꯍꯥꯏꯔꯦ
ꯀꯌꯥꯅꯣ ꯍꯪꯉ ꯍꯥꯏꯔꯛꯑꯦ ꯅꯪ ꯄꯩꯁꯥꯒ ꯄꯥꯏꯕꯥꯝꯕꯗ ꯀꯌꯥꯅꯣ ꯍꯥꯏꯔꯛꯑꯦ ꯀꯗ ꯅꯪ ꯁꯒ꯭ꯔꯦ
ꯎꯝ ꯅ ꯆꯖꯤ ꯑ ꯑꯩꯗꯣ ꯑꯗꯨ ꯀ꯭ꯂꯤꯟꯇꯟꯅꯁꯨ ꯄꯩꯁꯥ ꯂꯧꯈꯤꯕ ꯑꯗꯨꯗꯨꯒꯤ ꯑꯃꯠꯇ ꯂꯩꯇꯕ ꯇꯥꯟꯖꯥ ꯑꯃ ꯑꯣꯏꯕꯩꯅꯦ ꯍꯥꯏꯕ ꯑꯗꯨꯗꯨꯒ ꯁꯣꯝꯗꯅ ꯖꯔꯁꯤ ꯂꯩꯕꯤꯌꯣꯅ ꯇꯧꯔ ꯂꯩꯔꯕ ꯑꯗ ꯖꯔꯁꯤꯁꯦ ꯂꯩ ꯂꯩ ꯊꯣꯛꯣꯛꯄꯒꯤꯗꯣ ꯃꯥꯗꯣ ꯆꯠꯇꯨꯒꯤ ꯇꯧꯔ ꯂꯩꯌꯦꯕ ꯑꯗꯨꯒꯤ ꯄꯩꯁꯥꯗꯣ ꯐꯔꯛ ꯇ ꯄ꯭ꯔꯤꯡꯇꯟꯒꯤꯕꯨꯗꯤ ꯄꯤꯔꯛꯑꯦ ꯄꯩꯁꯥ ꯍꯧꯖꯤꯛꯄꯗꯤꯛ
ꯑꯗꯣ ꯁꯄꯥꯏꯗꯔꯃꯦꯟ ꯌꯦꯡꯗꯣꯏꯔꯥ ꯌꯦꯡꯉꯣꯏꯗꯔꯣ
ꯑꯁ ꯀꯗꯥꯏꯗꯒꯤꯅꯣ ꯌꯦꯡꯉꯣꯏ ꯑꯩ ꯑꯗꯨꯝꯕꯒꯤ ꯐꯦꯟ ꯅꯠꯇꯦ
ꯕꯣꯜ ꯌꯦꯡꯗꯣꯏꯔꯣ ꯍꯧꯖꯤꯛꯁꯦ ꯑꯗꯨꯒ
ꯌꯦꯡꯗꯣꯏꯅꯦ ꯍꯟꯗꯛꯇꯤ ꯕꯣꯜ ꯑꯝꯇ ꯆꯤꯠꯊꯗꯕꯤ ꯌꯦꯡꯉꯦ ꯑꯩ
ꯑꯩꯁꯨ ꯂꯣꯏ ꯌꯦꯡꯉꯦ ꯑꯗꯨꯗꯣ ꯇꯨꯝꯕꯗꯣ ꯍꯥꯏꯗꯤ ꯚꯦꯀꯦꯁꯟ ꯃꯅꯨꯡꯁꯤꯗ ꯇꯨꯝꯕ ꯆꯥꯐꯝ ꯈꯪꯗꯦ ꯑꯗꯨꯗꯨꯒ ꯅꯪ ꯐꯣꯟꯕ ꯌꯥꯎꯗꯦ ꯍꯥꯏꯗꯣ ꯅꯪ ꯐꯥꯏꯚ ꯖꯤ ꯅꯠꯇ꯭ꯔꯣꯕ ꯅꯪ ꯐꯣꯟꯗꯣ
ꯅꯠꯇꯦ ꯅꯠꯇꯦ
ꯑꯩꯁꯨꯅꯦ ꯍꯥꯏꯕ ꯅꯠꯇꯦꯕ
ꯐꯥꯏꯚ ꯖꯤꯗꯨ ꯑꯣꯏꯖꯔꯝꯃꯗꯤꯅꯦ ꯅꯨꯡꯉꯥꯏꯖꯒꯗꯕꯗꯣ
ꯑꯗꯨꯅꯦ ꯑꯩꯗꯤ ꯍꯥꯞꯄꯗꯨꯗ ꯑꯗꯨꯝ ꯃꯣꯏꯒꯤ ꯐꯥꯏꯕ ꯖꯤ ꯐ꯭ꯔꯤ ꯑꯣꯏꯕꯗꯣ ꯑꯗꯨꯝ ꯍꯥꯞꯄꯤꯅꯦ ꯍꯥꯏꯕ ꯑꯟꯂꯤꯃꯤꯇꯦꯠ ꯑꯣꯏꯕꯗꯣ ꯑꯗꯨꯗꯣ ꯀꯣꯟꯅꯗꯦꯕ ꯀꯩꯝ ꯀꯥꯟꯅꯗꯦꯕ
ꯑꯩꯅ ꯐꯣꯟꯗ ꯑꯃ ꯂꯩꯅꯤꯡꯕ ꯍꯟꯇ ꯃꯔꯨꯞ ꯐꯪꯉꯀꯥꯟꯗ ꯂꯤꯁꯤꯡ ꯀꯩꯅꯣ ꯈꯛꯇꯪ ꯄꯤꯕ ꯑꯃ ꯂꯩꯔꯒꯦ ꯍꯥꯏꯕ ꯑꯩꯅ ꯇꯔꯥꯒ ꯃꯔꯤ ꯄꯤꯕ ꯍꯥꯖꯤꯒꯤ
ꯑꯩꯗꯣ ꯑꯃ ꯂꯩꯗꯣꯏꯅꯦ ꯍꯟꯗꯛ ꯑꯩꯁꯤ ꯐꯣꯟꯁꯦ ꯉꯝꯕ꯭ꯔꯥ ꯑꯗꯨꯝ ꯄꯥꯏꯅ ꯄꯥꯏꯅꯅꯦ ꯃꯊꯟꯗꯅꯦ ꯈꯪꯍꯧꯗꯕ ꯑꯗꯩ ꯉꯁꯤꯒꯁꯦ ꯏꯟꯁꯇꯦꯟ ꯏꯟꯁꯇꯥꯒꯤ ꯏꯟꯁꯇꯦꯟ ꯍꯥꯏꯕ꯭ꯔꯥ ꯑꯗꯨꯗꯅꯦ ꯕ꯭ꯂꯦꯛ ꯕ꯭ꯂꯦꯛ ꯕ꯭ꯂꯦꯛ ꯃꯌꯥꯝ ꯊꯥꯒꯠ ꯂꯩꯔꯝꯃꯦꯕ ꯑꯗꯨꯗꯨꯅꯅꯦ ꯀꯃꯥꯏꯅ ꯈꯪꯗꯦ ꯀꯃꯥꯏꯅ ꯅꯝꯃꯤꯅꯣ ꯀꯔꯤꯅꯣ ꯒꯌꯥꯟ ꯇꯥꯗꯦꯕ ꯑꯩꯁꯦ ꯉꯁꯥꯏ ꯑꯗꯨꯝ ꯐꯣꯟ ꯃꯦꯠꯂ ꯂꯩꯒ ꯁꯥꯟꯅꯔꯝꯃꯅꯤꯗꯨꯒ ꯈꯪꯗꯦ ꯑꯗꯨꯗꯨꯒ ꯏꯟꯁꯇꯦꯟꯁꯦ ꯀꯛ ꯀꯛꯑꯣ ꯍꯥꯏꯔꯒ ꯑꯗꯨꯝ ꯁꯤ ꯍꯥꯞꯄ ꯊꯥꯒꯠꯂꯤꯁꯦ ꯀꯩꯅꯣ ꯍꯥꯏꯔꯝꯃꯤ ꯐꯣꯟ ꯇꯧꯔꯒ ꯑꯩꯉꯣꯟꯗ ꯆ ꯆꯩꯕꯣꯏ ꯂꯥꯛꯄꯣꯏ ꯇꯧꯔꯛꯑꯦꯕ ꯑꯗꯣ ꯑꯩꯅ ꯈꯔꯤꯅꯣ ꯑꯩ ꯀꯩ ꯊꯥꯒꯠꯀꯦꯁꯤꯅꯦ ꯑꯗꯨꯗꯨꯒꯅ ꯕ꯭ꯂꯦꯛ ꯕ꯭ꯂꯦꯛ ꯕ꯭ꯂꯦꯛ ꯃꯌꯥꯝ ꯂꯩꯔꯝꯃꯤꯅꯦ ꯍꯥꯏꯕ ꯑꯗꯨꯕꯨꯗꯤ ꯁꯣꯏꯅꯤꯅ ꯇꯧꯏꯅꯦꯕ ꯍꯥꯏꯗꯤ ꯐꯣꯇꯣꯗꯣ ꯍꯦꯛ ꯀꯩꯒꯨꯝꯕ ꯀꯥꯞꯈ꯭ꯔꯗꯤ ꯀꯩꯅꯣ ꯇꯧꯏꯅ ꯑꯗꯨꯒꯤ ꯐꯤꯕꯝ ꯆꯥꯗꯕ ꯌꯥꯎꯔꯗꯤ ꯑ
ꯍꯣꯏꯅꯦ ꯚꯥꯏꯔꯦꯜ ꯍꯦꯛꯇ ꯆꯠꯇꯣꯔꯤꯕꯅꯤ
ꯏꯁꯀ꯭ꯔꯤꯟ ꯁꯣꯠ ꯂꯧꯕꯗꯤ ꯌꯥꯗꯕꯅꯦꯍꯦ ꯑꯗꯣ ꯑꯞꯂꯣꯗ ꯇꯧꯔꯛꯄꯗꯣ
ꯏꯁ ꯏꯁꯀ꯭ꯔꯤꯟ ꯁꯣꯠ ꯂꯧꯗ꯭ꯔꯁꯨ ꯃꯤ ꯐꯣꯟ ꯑꯃꯗꯒꯩ ꯅꯝꯃꯒꯅꯤ ꯍꯧꯖꯤꯛ ꯆꯠꯅꯔꯤꯕ ꯚꯥꯏꯔꯦꯜ ꯃꯌꯥꯝꯁꯦ
ꯍꯣꯏ ꯑꯗꯨꯒꯤ ꯑꯗꯨꯃꯥꯏꯗ ꯑꯗꯨꯒꯤ ꯑꯗꯨꯃꯥꯏꯅ ꯆꯩꯔꯛꯄ ꯑꯩꯉꯣꯟꯗ ꯑꯗꯨꯖꯨ ꯍꯥꯏꯖꯦ ꯀꯔꯤꯅꯣ ꯀꯔꯤ ꯊꯥꯒꯠꯀꯦ ꯁꯤꯅꯤ ꯑꯩꯅ ꯈꯜꯂꯤꯁꯦ ꯑꯗꯣ ꯕ꯭ꯂꯦꯛ ꯕ꯭ꯂꯦꯛ ꯕ꯭ꯂꯦꯛ ꯃꯌꯥꯝ ꯂꯩꯌꯝꯃꯦ ꯑꯗꯨꯒ ꯍꯧꯖꯤꯛ ꯁꯦꯝꯗꯣꯛ ꯁꯦꯝꯗꯣꯛꯄꯕꯨꯗꯤ ꯌꯥꯏꯌꯦꯕ ꯄ꯭ꯔꯥꯏꯚꯦꯁꯤ ꯊꯝꯕ ꯑꯗꯨꯗ ꯑꯩꯅ ꯄ꯭ꯔꯥꯏꯚꯦꯠꯁꯤ ꯊꯝꯃꯒ ꯉꯁꯥꯏ ꯀꯥꯞꯄ ꯁꯥꯟꯅꯕꯅꯦ ꯍꯥꯏ ꯐꯤꯜꯇꯔ ꯌꯥꯎꯗ꯭ꯔꯁꯨ ꯐꯖꯅ ꯂꯩꯃꯦ ꯑꯩꯗꯤ ꯑꯩ
ꯎꯝ
ꯑꯩ ꯐꯨꯔꯤꯠꯁꯨꯅꯦ ꯐꯨꯔꯤꯠꯁꯨ ꯂꯤꯠꯅꯤꯡꯉꯥꯏ ꯑꯃꯠꯇ ꯂꯩꯇꯦꯕ ꯄꯨꯟꯁꯤꯁꯦ ꯀꯨꯔꯇꯤ ꯀꯛꯄꯁꯨ ꯌꯥꯗꯕ ꯁꯤ ꯀꯨꯔꯇꯤ ꯁꯋꯥꯏꯗ ꯌꯣꯟꯕꯗꯨꯗꯤ ꯂꯨꯄꯥ ꯆꯥꯇꯔꯨꯛ ꯆꯥꯇꯦꯠ ꯆꯥꯇꯔꯨꯛ ꯆꯇꯦꯠ ꯑꯗꯨ ꯑꯃꯃꯝ ꯂꯤꯠ ꯂꯩꯔꯗꯤ ꯐꯔꯛ ꯊꯝꯇ
ꯈꯪꯗꯦꯅ ꯇꯧꯔꯤꯁꯦ ꯑꯩꯗꯤ ꯐꯣꯟ ꯃꯌꯥꯝ ꯂꯩꯅꯤꯡꯉꯤ
ꯑꯩꯁꯨ ꯐꯣꯟ ꯂꯩꯅꯤꯡꯉꯦ ꯁꯤ ꯐꯣꯟꯁꯦ ꯁꯨꯡꯌꯥ ꯌꯥꯗ꯭ꯔꯦ ꯍꯥꯏꯕ ꯑꯗꯣ ꯑꯩꯅ ꯂꯩꯒꯦꯅ ꯈꯜꯂꯗꯤ ꯑꯩꯅ ꯑꯥꯏꯐꯣꯟ ꯁꯚꯦꯟꯇꯤꯟꯗꯣ ꯂꯩꯔ ꯂꯩꯍꯧꯔꯒꯦꯅ ꯇꯧꯕ
ꯌꯩꯍꯧꯔꯣ ꯀꯩꯗꯧꯔꯒꯦ ꯅꯪꯗꯤ ꯅꯌꯨꯝꯗ ꯂꯨꯄꯥꯝꯃ ꯄꯤꯕ ꯅꯠꯇꯝꯅꯤꯅ ꯅꯉꯨꯝꯗ ꯂꯨꯄꯥ ꯑꯃ ꯄꯤꯕ ꯅꯠꯇꯕꯅꯤ ꯂꯩꯍꯧꯋꯣ
ꯑ ꯒꯥꯔꯤ ꯂꯧꯗ꯭ꯔꯗꯤ ꯌꯥꯔꯣꯏꯗꯕ ꯑꯃꯨꯛ ꯑꯩ ꯌꯥꯝ ꯋꯥꯏꯑ ꯍꯜꯂꯛꯄꯗꯣ ꯈꯣꯡꯅ ꯍꯜꯂꯛꯑꯦꯕ
ꯒꯥꯔꯤ ꯍꯥꯟꯅ ꯂꯩꯔꯣ ꯐꯣꯟꯗꯨꯗꯩꯗꯤ ꯀꯩꯅꯣꯅꯦ ꯒꯥꯔꯤꯗꯨꯣ ꯅ ꯌꯨꯝꯗꯩꯁꯨ ꯈꯔ ꯍꯣꯏꯕ ꯑꯗꯨꯅꯤ ꯍꯥꯏꯁꯦ ꯒꯥꯔꯤꯗꯨꯣ ꯅꯌꯨꯝꯗꯒꯤꯩ ꯈꯔ ꯄꯨꯊꯣꯛꯍꯂꯒ ꯂꯩꯔꯣ ꯐꯣꯟꯗꯨꯅ ꯂꯣꯟꯗ ꯂꯧꯍꯧꯔꯣ
ꯑꯅꯤꯃꯛꯇꯣ ꯂꯣꯟꯗ ꯂꯧꯒꯦ ꯇꯧꯕ ꯑꯩꯅ
ꯒꯥꯔꯤꯗꯨꯅ ꯎꯝ ꯅꯦꯝꯗꯤ ꯈꯔ ꯄꯨꯊꯣꯛꯍꯜꯂꯣ ꯅ ꯃꯔꯨꯞ ꯐꯪꯕꯩꯗꯨꯣ ꯇꯧꯔꯒ ꯁꯦꯀꯦꯟ ꯍꯦꯟ ꯈꯪꯗꯦ ꯑꯍꯟꯕꯅꯤ ꯈꯪꯗꯦ ꯑꯃ ꯂꯩꯔꯣ
ꯑꯥ
ꯑꯗꯨꯗꯨꯒ ꯎ ꯐꯣꯟꯅ ꯂꯣꯟꯕ ꯂꯩꯌꯦ ꯃꯥ ꯅ ꯇꯣꯂꯣꯞꯁꯨ ꯑꯗꯨꯝ ꯊꯥꯒꯅꯤ ꯐꯪꯕꯗꯨ ꯑꯗꯨ ꯈꯔ ꯈ ꯇꯨꯡꯁꯤꯜꯍꯧꯔꯦ
ꯑꯗꯣ ꯑꯩꯅꯀꯣ ꯑꯗꯨꯃꯥꯏꯅ ꯊꯤ ꯄꯤꯁꯦ ꯑꯃꯨꯛ ꯐꯔꯛ ꯇꯥꯔꯗꯣꯔꯦ ꯑꯗꯨꯝ ꯋꯥꯔꯁꯨ ꯋꯥꯅ ꯊꯥ ꯑꯃꯅꯤꯃꯨꯛ ꯁ ꯈꯥꯡꯒꯦ ꯑꯗꯣ ꯑꯣꯛꯇꯣꯕꯔ ꯃꯃꯥꯡꯗꯕꯨꯛꯇꯤ ꯂꯩꯒꯦ ꯍꯥꯏꯔ ꯈꯟꯕ ꯑꯩꯗꯣ ꯑꯣꯛꯇꯣꯕꯔꯗ ꯎꯗꯩꯄꯨꯔꯗ ꯆꯠꯀꯦ ꯍꯥꯏꯔꯅ ꯈꯜꯂꯦꯕ ꯑꯗꯨ ꯅꯠꯇ꯭ꯔꯒ ꯑꯩꯈꯣꯏ ꯚꯦꯀꯦꯁꯟ ꯄꯤꯔꯛꯄ ꯀꯥꯟꯗ ꯀꯣꯏꯕ ꯆꯠꯀꯦ ꯍꯥꯏꯔ ꯈꯜꯂ ꯑꯗꯨꯒ ꯏꯃꯥꯟꯅꯕꯤꯅꯁꯨ ꯒꯟ ꯑꯦꯟ ꯔꯣꯖꯦꯁꯇꯣ ꯌꯦꯡ ꯆꯠꯁꯦ ꯍꯥꯏꯕ ꯑꯗꯨ ꯀꯥꯟꯗꯨꯗ ꯁꯤ ꯐꯣꯟꯁꯦ ꯚꯥꯏꯔ ꯆꯠꯄꯗꯣ ꯌꯥꯝ ꯇꯟꯕꯩ
ꯎꯝ
ꯒꯨꯍꯥꯇꯤꯗ ꯃꯥꯅ ꯐ꯭ꯂꯥꯏꯠ ꯇꯤꯀꯦꯠꯇꯇꯪ ꯄꯨꯊꯣꯛꯑꯣꯦ ꯑꯇꯩ ꯂꯣꯏ ꯄꯨꯊꯣꯛꯄꯒꯤꯌꯦ ꯑꯗꯨꯗ ꯑꯩ ꯆꯠꯂꯨꯒꯦ ꯇꯧꯕ
ꯎꯝ ꯏꯗꯤꯀ ꯃꯥꯟꯕꯤ ꯆꯕ ꯀꯥꯥꯁꯁꯦ
ꯍꯣꯏ ꯑꯩ ꯉꯔꯥꯡ ꯅꯍꯥꯟ ꯂꯥꯛꯀꯦ ꯇꯧꯕ ꯅꯪ ꯄ꯭ꯔꯗ ꯃꯅꯥꯛ ꯂꯩꯌꯥꯗ ꯑꯗꯨ ꯅꯣꯡꯉꯥꯜꯂ ꯑꯗꯨꯅ ꯑꯩ ꯀꯅꯦ ꯂꯥꯛ ꯇ
ꯎꯝ
ꯂꯣꯏꯕꯒꯦ ꯁꯥꯟ ꯅꯨ ꯃ ꯀꯌꯥꯅꯤ ꯄꯤꯈꯤꯒꯦ
ꯇꯨꯌꯦꯜꯞ ꯗꯦꯖ
ꯑꯩꯈꯣꯏ ꯊꯥ ꯑꯃꯅꯦꯃꯨꯛ ꯄꯤꯈꯥꯏꯔꯤꯁꯦ ꯈꯨꯟ ꯅꯨꯡꯉꯥꯏ ꯊꯥ ꯑꯃꯃꯛꯇꯤ ꯅꯠꯇꯦ ꯇ꯭ꯋꯦꯟꯇꯤ ꯐꯣꯔ ꯗꯦꯁ
ꯋꯥ
ꯅꯨꯡꯉꯥꯏ ꯑꯗꯨꯝ ꯉꯁꯥꯏ ꯍꯦꯛ ꯆꯠꯄ ꯅ꯭ꯌꯨꯁꯄꯦꯄꯔ ꯆꯕꯥꯛ ꯑꯃ ꯂꯩꯔꯝꯃꯦꯕꯀꯣ ꯑꯗꯨꯗꯨꯒ ꯂꯣꯏꯅ ꯃꯤꯛꯁ ꯇꯧꯔꯒ ꯂꯩꯔꯝꯃꯦ ꯑꯗꯨ ꯄꯨꯡꯒ ꯃꯌꯥꯝ ꯆꯪꯉꯦ ꯑꯗꯨ
ꯎꯝ ꯑꯩꯈꯣꯏꯗꯤ ꯅꯍꯥꯟꯒꯩ ꯆꯠꯇ꯭ꯔꯁꯨ ꯅ꯭ꯌꯨꯁꯄꯦꯄꯔ ꯑꯃꯠꯇ ꯂꯩꯔꯝꯗꯦ ꯉꯁꯤꯒꯤ ꯈꯛꯇꯅꯤ ꯇꯧꯔꯨꯨꯔꯁꯦ ꯑꯩꯈꯣꯏꯗꯤ ꯑꯩꯈꯣꯏꯗꯤ ꯁꯨꯇꯤꯒꯤꯩ ꯅ꯭ꯌꯨꯁꯄꯦꯄꯔ ꯂꯥꯏꯕꯦꯔꯤꯗ ꯊꯝ ꯁꯨꯇꯤꯒꯩ ꯅ꯭ꯌꯨꯁꯄꯦꯄꯔ ꯑꯃꯝꯇ ꯂꯥꯏꯕ꯭ꯔꯦꯗ ꯀꯩꯅꯣ ꯇꯧꯗꯦ ꯑꯩꯅ ꯂꯧꯁꯨ ꯂꯧꯁꯟꯗꯦ
ꯑꯩꯈꯣꯏꯗꯤ ꯑꯗꯨꯝ ꯂꯩꯔꯝꯃꯦ ꯑ
ꯑꯠꯇꯒꯤ ꯁꯦꯀꯌꯨꯔꯤꯇꯤꯗꯨꯅ ꯁꯨꯇꯤ ꯑꯣꯐꯤꯁ ꯍꯥꯡꯉꯗꯤ ꯑꯗꯨꯝ ꯄꯧꯔꯛꯑꯦꯕ ꯍꯥꯡꯗ꯭ꯔꯒꯅ ꯁꯨꯇꯤꯈꯩꯗꯨꯗꯤ ꯃꯥꯅ ꯑꯗꯨꯝ ꯄꯥꯏꯁꯟꯕ ꯑꯗꯨ ꯑꯣꯏꯅ ꯑꯗꯨꯝ ꯂꯧꯁꯟꯗꯦꯕ ꯀꯩꯗꯧꯗꯣꯏꯅꯣ
ꯑꯩꯈꯣꯏ ꯑꯗꯨꯝ ꯂꯧꯁꯂꯦ ꯂꯧꯁꯟꯕꯅꯦ ꯑꯗꯨꯒ ꯍꯪꯗꯤ ꯍꯪꯗꯣꯏꯗꯤ ꯃꯥꯟꯗꯦ ꯑꯩꯈꯣꯏꯒꯤ ꯃꯣꯏ ꯍꯥꯟꯅ ꯂꯩꯔꯝꯃꯤ ꯄ꯭ꯔꯁꯥꯗꯧꯔꯕ ꯅ꯭ꯌꯨꯁꯄꯦꯄꯔꯁꯤ ꯃꯣꯏ ꯅꯍꯥꯟ ꯅꯣꯡꯃ ꯑ ꯇꯦꯕꯜꯅ ꯀꯩꯅꯣꯃ ꯃꯣꯠꯂꯦꯅ ꯇꯧꯋꯦꯕ ꯈꯪꯕ꯭ꯔꯥꯀꯣ ꯑꯗꯒꯤ ꯍꯩꯅꯧꯒ ꯆꯥꯏꯌꯦꯕ ꯃꯣꯏꯁꯦ ꯍꯩꯅꯧ ꯆꯥꯕꯁꯤꯗꯅꯦ ꯃꯥꯁꯦ ꯀꯩꯝꯇ ꯃꯣꯏꯁꯦ ꯇꯩꯊꯣꯛꯅꯕ ꯈꯣꯠꯇꯣꯛꯅꯕ ꯂꯩꯇ꯭ꯔꯦꯕꯀꯣ ꯅ꯭ꯌꯨꯁꯄꯦꯄꯔ ꯍꯥꯟꯅꯒꯤ ꯂꯧ ꯊꯣꯠꯆꯔꯦ ꯁꯦꯒꯥꯏꯔꯒ ꯑꯩꯒꯤ ꯊꯝꯃꯣꯏꯁꯤꯗ ꯀꯩꯅꯣꯝ ꯇꯧꯗꯅꯦꯕ ꯍꯥꯏꯗꯤ ꯑꯩꯈꯣꯏꯗꯤ ꯑꯗꯨꯃꯥꯏꯅ ꯇꯧꯗꯦꯗꯅ ꯌꯥꯝ ꯆꯦꯛꯁꯤꯟꯗ꯭ꯔꯣ
ꯍꯣꯏ ꯑꯗꯨꯅꯦ ꯅ꯭ꯌꯨꯁꯄꯦꯄꯔꯁꯦ ꯑꯌꯨꯛꯇ ꯑꯉꯥꯡꯈꯩꯅ ꯃꯣꯏ ꯅꯨꯡꯇꯤꯒꯤ ꯊꯣꯛꯄ ꯀꯥꯟꯗꯨꯗ ꯂꯧꯁꯤꯜꯂꯛꯄ ꯌꯥꯎꯋꯦꯕ ꯒꯦꯠꯇꯒꯤ ꯑꯗꯨꯒ ꯄꯦꯄꯔ ꯏꯪꯂꯤꯁꯀꯤ ꯒꯥ ꯁꯉꯥꯏꯒꯤ ꯏꯪꯂꯤꯁ ꯄꯦꯄꯔꯗꯨꯗꯤ ꯀꯩꯅꯣ ꯇꯧꯕꯅꯦ ꯐꯤꯂꯝ ꯏꯁꯇꯥꯔꯒꯤ ꯀꯩꯒꯤ ꯑꯗꯨꯝ ꯐꯤꯂꯝꯒꯤ ꯀꯩꯒꯤ ꯑꯗꯨꯝ ꯌꯥꯎꯕꯅꯦꯕ ꯄꯦꯖ ꯑꯃ
ꯑꯥ
ꯐꯣꯔꯦꯟꯒꯤꯀꯣ ꯁꯤꯡꯒꯔꯒꯨꯝꯕꯒꯤ ꯑꯗꯨ ꯍꯦꯛꯇ ꯆꯞꯊꯠ ꯂꯩꯔꯝꯕ ꯍꯦꯛꯇ ꯆꯞꯊꯠ ꯂꯩꯔꯝꯕ ꯑꯩꯅ ꯁꯥꯎꯅꯤꯡꯕꯁꯤꯗꯤ
ꯍꯥꯏ ꯗꯨ ꯑꯩꯈꯣꯏ ꯍꯩꯅꯗꯕꯩꯅꯦ ꯍꯥꯏꯕ ꯃꯣꯏ ꯑꯗꯨꯝ ꯍꯩꯅꯈꯤꯕ
ꯍꯩꯅꯗꯦꯕ ꯑꯩꯈꯣꯏ ꯌꯥꯝ ꯆꯦꯛꯁꯤꯟꯅ ꯃꯆꯦꯠ ꯑꯃ ꯁꯦꯒꯥꯏꯕꯕꯧ ꯁꯦꯒꯥꯏꯈꯤꯅꯦꯅ ꯍꯣꯠꯅꯔꯒ ꯂꯥꯛꯄꯅꯤꯅꯅꯦ
ꯍꯣꯏ ꯍꯏꯩꯅꯗꯕꯅꯤ ꯑꯗꯨꯒꯤꯅꯦ ꯑꯩꯒꯤ ꯑꯩꯒꯤ ꯂꯥꯏꯕ꯭ꯔꯦꯔꯤꯌꯟꯗꯨꯅ ꯄꯦꯟꯂꯦ ꯑꯩꯈꯣꯏ ꯁꯣꯞꯋꯦꯔ ꯂꯩꯇ꯭ꯔꯤꯕꯀꯣ ꯍꯧꯖꯤꯛꯐꯣ ꯁꯦꯀ꯭ꯔꯦꯇ꯭ꯔꯤꯗꯣ ꯄꯩꯁꯥ ꯂꯩꯇꯦꯅ ꯇꯧꯔꯒ ꯈꯝꯕ꯭ꯔꯥ ꯑꯗꯨꯗꯨꯒꯅꯦ ꯑꯩꯁꯦ ꯑꯗꯨꯝ ꯅꯍꯥꯟꯁꯦ ꯀ꯭ꯂꯥꯁꯤꯐꯥꯏ ꯇꯧꯕ ꯍꯧꯔꯝꯃꯦꯕ ꯈꯔ ꯑꯗꯣ ꯀ꯭ꯂꯥꯁꯤꯐꯥꯏ ꯇꯧꯍꯔꯝꯃꯒꯅꯦ ꯃꯤ ꯀ꯭ꯂꯥꯁꯤꯐꯥꯏ ꯇꯧꯔꯒ ꯊꯝꯃꯝꯕ ꯗꯦꯛꯇꯣ ꯑꯗꯨ ꯃꯔꯛꯇꯨꯗꯅꯦ ꯃꯥꯅ ꯁꯤ ꯗꯔꯤꯛꯁꯦ ꯍꯥꯞꯆꯜꯂꯣ ꯁꯤ ꯃꯥꯟꯅꯩ ꯍꯥꯏꯔꯛꯄꯁꯨ ꯅꯠꯇꯕ ꯂꯣꯏ ꯏꯔ ꯊꯝꯃꯨꯔꯗꯣ ꯃꯔꯛꯇꯨꯗ ꯍꯥꯞꯆꯟꯈ꯭ꯔꯤꯅꯦ ꯍꯥꯏꯕ ꯂꯩꯔꯛꯇꯣ ꯑꯩ ꯁꯤꯖꯤꯅꯥ ꯅꯝꯕꯔꯒꯗꯣ ꯒꯌ꯭ꯥꯟ ꯃꯦꯟꯒ ꯑꯃꯇꯥ ꯇꯥꯗꯦ ꯑꯦꯁꯤꯁꯟ ꯔꯦꯖꯤꯁꯇꯔꯁꯦ ꯑꯃ ꯇꯪꯅꯦꯕ ꯂꯩꯔꯤꯁꯦ ꯑꯗꯣ ꯑꯃꯇꯪ ꯂꯩꯕꯁꯦ ꯑ ꯁꯕꯖꯦꯛ ꯋꯥꯏꯁ ꯏꯗꯕꯤꯗ ꯑꯗꯨꯇꯪ ꯏ ꯌꯥꯏꯗꯅ ꯁꯤꯗ ꯅꯝꯕꯔꯗꯣ ꯅꯝꯕꯔꯗ ꯀꯣꯃꯥꯒ ꯌꯥꯎꯔꯒ ꯏꯕꯀꯣ ꯃꯣꯏꯒꯤ ꯅꯝꯕꯔꯗꯣ ꯑꯗꯨꯕꯨꯗꯤ ꯑꯗꯨꯝ ꯑꯗꯨꯗꯨꯒꯅꯦ ꯑꯗꯨꯗꯅ ꯑꯃ ꯏꯔꯦꯗꯅ ꯂꯥꯏꯔꯤꯛꯇꯅ ꯑꯃ ꯏꯗꯨꯕ ꯈꯪꯗꯦ ꯏꯕꯦꯝꯃꯥ ꯅꯣꯏ ꯕꯨꯛ ꯇꯦꯞꯀ ꯂꯩꯕ꯭ꯔꯥ
ꯀꯩꯅꯣ ꯕꯨꯛ ꯇꯦꯛ ꯑꯕꯣ
ꯕꯨꯛ ꯇꯦꯛ ꯇꯧꯕ ꯕꯨꯛ ꯇꯦꯛ ꯑꯩ ꯑꯩꯅ ꯍꯥꯏꯁꯦ ꯀꯩꯅꯣꯅꯦ ꯔꯥꯎꯟ ꯇꯦꯛ ꯍꯥꯏꯅꯦ꯫
ꯂꯩ ꯀꯩꯅꯣ
ꯅꯪꯅ ꯑꯣꯗꯔ ꯇꯧꯋꯔꯤꯔꯣ
ꯑꯩꯅ ꯑꯣꯔꯗꯔ ꯇꯧꯔꯤꯅꯦ ꯑꯤꯕꯦꯝꯃꯥ ꯑꯃꯠꯇ ꯂꯩꯔꯝꯕ ꯅꯠꯇꯦ
ꯑꯩꯈꯣꯏ ꯑ ꯂꯜꯂꯩꯃꯗꯩ ꯇꯧꯕ
ꯑ ꯃꯣꯏꯒꯤ ꯍꯥꯟꯅ ꯂꯥꯏꯕ꯭ꯔꯦꯟ ꯑꯣꯏꯔꯝꯕꯤꯗꯨꯒꯤ ꯅꯨꯄꯥꯒꯤꯗꯣ
ꯑꯣ ꯑꯗꯨ ꯑꯗꯨꯗ ꯇꯧꯋꯦ
ꯂꯤꯡꯖꯥꯃꯟꯅ ꯍꯥꯏꯔꯛꯏꯅꯦ ꯑꯗꯨ
ꯀꯃꯥꯟꯁꯨ ꯀꯅꯥ ꯀꯅꯥꯅ ꯔꯣꯏꯟ ꯇꯦꯛ ꯇꯣ ꯄꯀꯦꯠꯇꯥ ꯃꯤ ꯅꯤꯄꯥꯜ ꯑꯅꯤꯗ ꯆꯍꯨꯃꯂꯥ ꯄꯤꯗꯥꯏꯅꯦ
ꯈꯪꯗꯦꯍꯦ
ꯆꯅꯤꯔ ꯆꯍꯨꯝꯂ ꯄꯤꯕꯒꯤ ꯄꯀꯦꯠꯇꯨꯗ
ꯃꯣꯏꯅ ꯑꯗꯨꯝ ꯀꯩꯅꯣ ꯇꯧꯍꯟꯕꯅꯦ
ꯎꯝ ꯑꯩꯕꯨꯗꯤ ꯔꯤꯁꯤꯞꯇ ꯎꯕꯩꯅꯤꯗ ꯀꯦꯇꯂꯣꯛ ꯀꯔꯗ ꯇꯣ ꯁꯦꯝꯃꯦ
ꯑꯩꯈꯣꯏ ꯀꯦꯇꯂꯣ ꯀꯥꯔ ꯀꯦꯇꯂꯣꯛ ꯀꯥꯔꯠ ꯂꯩꯔꯝꯗꯤꯌꯦ
ꯎꯝ ꯁꯦꯝꯗꯖꯥ ꯄꯣꯠꯇ
ꯑꯗꯣ ꯀꯩꯅꯣ ꯇꯧꯔꯕꯅꯤꯅ ꯑꯩꯅ ꯈꯟꯕꯅ ꯑꯗꯨꯝ ꯃꯥꯔꯛꯇꯨꯁꯨ ꯑꯗꯨꯝ ꯀꯦꯠꯂꯣꯛꯅꯤꯗꯅ
ꯅꯩꯏ ꯀꯩꯅꯣ ꯇꯧꯗ꯭ꯔꯗꯤ ꯗꯇꯥꯥꯏꯟꯇ꯭ꯔꯤ ꯇꯧꯗ꯭ꯔꯗꯤ ꯅꯨꯡꯉꯥꯏꯔꯣꯏꯗꯣꯏꯅꯦ ꯑꯗꯣ
ꯀꯣꯍꯗ꯭ꯔ ꯍꯏꯁꯦ
ꯍꯣꯏ ꯍꯣꯏ ꯁꯣꯐꯋꯦꯌꯥꯔ ꯑꯃ ꯁꯤꯖꯤꯟꯅꯗ꯭ꯔꯗꯤ ꯂꯥꯏꯔꯤꯛꯇꯣ ꯗꯨꯄ꯭ꯂꯤꯀꯦꯠ ꯍꯥꯟꯅ ꯂꯩꯕ꯭ꯔꯣ ꯂꯩꯇꯦ ꯀꯃꯥꯏꯅ ꯆ ꯇꯧꯗꯣꯒꯦ ꯃꯌꯥꯝꯗꯨꯗ
ꯑꯣꯏ ꯌꯥ ꯑꯗꯨ ꯀꯩꯅꯣ ꯅꯪ ꯍꯥꯏꯁꯦ ꯀꯩꯅꯣ ꯀꯦꯇꯂꯣꯛ ꯑꯣꯏꯅ ꯐꯤꯖꯤꯀꯦꯜꯂꯤ ꯂꯩꯇ꯭ꯔꯗꯤ ꯍꯥꯏꯔꯣ ꯁꯣꯞꯋꯦꯔꯗ ꯍꯥꯏꯔꯣ
ꯐꯤꯖꯤꯀꯦꯜꯂꯤ ꯂꯩꯇ꯭ꯔꯗꯤ ꯅꯪ ꯁꯣꯞꯋꯦꯌꯥꯔꯁꯨ ꯍꯥꯞꯇ꯭ꯔꯤꯕꯅꯤ ꯅꯪ ꯐꯤꯖꯤꯀꯦꯜꯂꯤꯗ ꯂꯩꯇ꯭ꯔꯗꯤ
ꯍꯧꯖꯤꯛꯀꯤ ꯑꯣꯏꯅꯗꯤ ꯑꯗꯨ ꯂꯥꯏꯔꯤꯛ ꯑꯅꯧꯕ ꯂꯣꯏ ꯂꯥꯛꯄ ꯂꯣꯏꯈ꯭ꯔꯦ ꯍꯥꯏꯕ ꯍꯧꯖꯤꯛꯀꯤ ꯑꯣꯏꯅꯗꯤ ꯁꯣꯐꯋꯦꯔꯗꯣ ꯃꯣꯏꯅꯅꯦ ꯍꯌꯦꯡ ꯊꯥ